ꯍꯜꯂꯣ
ꯍꯜꯂꯣ
ꯅꯅꯨꯡꯉꯔꯤꯕꯔꯤꯕ꯭ꯔꯣ
ꯅꯨꯡꯉꯥꯏꯌꯦ ꯀꯅꯥꯅꯣ ꯁꯤ
ꯑꯩ ꯌꯗꯤꯅꯦ
ꯑꯣ
ꯑꯩ ꯃꯅꯤꯄꯨꯔꯗꯒꯤꯅꯤ
ꯑꯣ ꯑꯣ ꯃꯅꯤꯄꯨꯔ ꯀꯗꯥꯏ ꯋꯥꯏꯗꯒꯤꯔꯥ
ꯑꯩꯁꯦꯠꯇ ꯃꯅꯣꯟꯗ
ꯑꯣ ꯑꯣ ꯑꯣ ꯑꯩꯁꯨ ꯣ ꯃꯦꯍꯒꯥ ꯍꯗꯒꯦꯅꯤ
ꯑꯣ ꯑꯣ ꯌꯥꯝ ꯐꯩꯦ ꯅꯨꯡꯉꯥꯏꯔꯦ ꯑꯗꯨꯗꯤ
ꯑꯣ ꯀ ꯀꯔꯤ ꯂꯩ ꯀꯥꯏ ꯑꯗꯨꯝ ꯑ ꯐꯝꯔꯒ ꯂꯩꯌꯦꯦ ꯀꯔꯤ ꯂꯩꯀꯥꯏꯗꯅꯣ ꯇꯃꯦꯡꯂꯣꯡ
ꯑꯣꯝ ꯕꯖꯥꯔꯗꯅꯤꯗꯥꯏ ꯂꯩꯕꯗꯤ
ꯑꯣ ꯑꯣ ꯑꯣ ꯑꯩꯈꯣꯏꯗꯤ ꯑ ꯀꯩꯅꯣꯗ ꯂꯩꯌꯦꯅꯦ ꯑꯥ ꯑꯥ ꯀꯩꯅꯣꯗ ꯑꯣꯄꯣꯂꯣ ꯕꯖꯥꯔꯗ ꯂꯥꯞꯇꯦꯗ ꯌꯥꯝꯅꯗꯤ
ꯅꯨꯡꯉꯥꯏ ꯑꯣ ꯑꯣ ꯑꯣ ꯐꯔꯦ ꯐꯔꯦ ꯑꯗꯨꯗꯤ
ꯎꯝ ꯑ ꯁꯥꯔꯗꯤ ꯀꯔꯤ ꯇꯧꯕ꯭ꯔꯥ
ꯑꯩꯗꯤ ꯑꯗꯨꯝ ꯕꯤꯖꯤꯅꯦꯁ ꯇꯧꯔꯒ ꯂꯩꯕꯅꯤꯗ ꯑꯗꯨꯝ ꯑꯣꯇꯣ ꯊꯧꯔꯒ ꯂꯩꯕꯅꯤ ꯍꯥꯏꯗꯤ ꯕꯤꯖꯤꯅꯦꯁ ꯃꯆꯥ ꯃꯆꯥ ꯑꯗꯨꯝ ꯂꯩꯕ ꯊꯕꯛ ꯐꯪꯕꯁꯤꯡꯁꯦ ꯅꯨꯃꯤꯠ ꯅꯨꯃꯤꯠꯀꯤ
ꯕꯤꯖꯤꯅꯦꯁꯇꯤ ꯍꯧꯖꯤꯛꯀꯥꯟ ꯅꯨꯡꯉꯥꯏꯕ꯭ꯔꯥ ꯌꯥꯝ ꯍꯥꯏꯕꯗꯤ ꯅꯨꯃꯤꯠ ꯅꯨꯃꯤꯠꯒꯤ ꯑꯗꯨꯝ ꯅꯨꯡꯉꯥꯏꯅ ꯂꯥꯛ ꯄ꯭ꯔꯥ ꯀ ꯇꯧꯕ꯭ꯔꯥ
ꯍꯥ ꯌꯥꯝ ꯅꯨꯡꯉꯥꯏꯕ ꯅꯨꯃꯤꯠꯁꯨ ꯂꯩꯑ ꯅꯨꯡꯉꯥꯏꯇꯕ ꯅꯨꯃꯤꯠꯇꯠꯇꯨꯁꯨ ꯂꯩꯑ ꯉꯁꯤꯗꯤ ꯌꯥꯝ ꯅꯨꯡꯉꯥꯏꯇꯦꯗ ꯉꯁꯤ ꯉꯁꯤ ꯁꯤꯗꯤ ꯍꯣꯏ ꯌꯥꯝ ꯅꯨꯡꯉꯥꯏ ꯍꯥꯏꯕ ꯇꯥꯔꯦ ꯑꯗꯣ ꯏꯚꯅꯤꯡꯗꯗꯤꯀꯣ ꯈꯔ ꯅꯣꯡ ꯆꯨꯕꯅꯤꯅꯀꯣ ꯑꯩ ꯌꯨꯝꯒꯥꯟ ꯅꯥꯍꯜꯂꯛꯈ꯭ꯔꯦ
ꯋꯦꯗꯔꯗ ꯍꯣꯏ ꯃꯅꯤꯡꯗꯗꯤ ꯅꯨꯡꯉꯥꯏ ꯑꯗꯨꯗꯣ ꯏꯚꯅꯤꯡꯗꯒꯤ ꯍꯣꯏ ꯅꯣꯡ ꯀꯟꯅ ꯆꯨꯕꯗꯣ ꯊꯥꯖꯗ꯭ꯔꯒ ꯅꯣꯡ ꯆꯨꯔꯦꯅꯦ ꯉꯁꯤꯁꯦ
ꯍꯣꯏ ꯍꯣꯏ
ꯂꯥꯏꯆꯨꯜꯂ ꯍꯥꯥꯛꯇꯕ
ꯑ ꯃꯤꯁꯀꯤ ꯃꯤꯡꯗꯤ ꯀꯔꯤ ꯀꯔꯤ ꯀꯧꯕ꯭ꯔꯥ
ꯑꯗꯨꯒꯤ ꯃꯤꯡꯗꯤ ꯀꯦ ꯁꯤ ꯀꯧꯋꯦ ꯍꯥꯏꯗꯤ
ꯑꯣ ꯑꯣ ꯃꯤꯡꯁꯨ ꯌꯥꯝ ꯍꯣꯏꯀꯣ
ꯑꯗ
ꯑꯗꯣ ꯉꯁꯤ ꯅꯪ ꯀꯔꯤ ꯀꯔꯤ ꯇꯧꯔꯦ
ꯉꯁꯤꯗꯤ ꯑꯗꯨꯝ ꯌꯨꯝꯗ ꯀꯤꯠꯆꯟ ꯒꯥꯔꯗꯦꯟ ꯁꯦꯝꯔꯒ ꯑꯗꯨꯝ ꯃꯇꯝꯗꯣ ꯂꯣꯏꯔꯦ
ꯎꯝ ꯑꯣ ꯑꯗꯣ ꯅꯪꯒꯤ ꯍꯣꯕꯤꯁꯤꯡꯁꯦ ꯀꯔꯤ ꯀꯔꯤ ꯀꯔꯤꯔꯣ
ꯁꯤ ꯂꯤꯁꯅꯤꯡ ꯇꯨ ꯃ꯭ꯌꯨꯖꯤꯛꯀꯨꯝꯕ ꯃꯨꯚꯤ ꯌꯦꯡꯕ ꯑꯗꯨꯝ ꯆꯤꯠ ꯆꯦꯠ ꯇꯧꯕ ꯑꯗꯨꯒꯨꯝꯕꯅꯤ
ꯅꯪ ꯍꯧꯖꯤꯛꯀꯥꯟ ꯀꯔꯤ ꯃꯨꯚꯤ ꯌꯦꯡꯕ꯭ꯔꯣ
ꯍꯧꯖꯤꯛꯀꯥꯟꯁꯦ ꯑꯩꯗꯤ ꯍꯧꯖꯤꯛꯀꯥꯟꯗꯤ ꯁꯤꯔꯤꯁꯇ ꯌꯥꯝꯅ ꯑꯥ ꯆꯠꯂꯒ ꯂꯩꯌꯦ ꯍ ꯀꯣꯔꯤꯌꯟꯁꯤꯡꯒꯤ ꯁꯤꯔꯤꯁꯅ‌ꯦ ꯀꯣ
ꯎꯝ ꯎꯝ ꯎꯝ
ꯀꯃꯥꯏꯅ ꯍꯥꯏꯁꯤꯔꯥ ꯊ꯭ꯔꯤꯂꯔꯒꯨꯝꯕ ꯀꯣꯃꯦꯗꯤ ꯇꯥꯏꯞꯀꯨꯝꯕ ꯑꯦꯛꯁꯟ ꯃꯨꯚꯤ ꯑꯦꯛꯁꯟ ꯖ‌ꯣꯟꯔꯤꯛ ꯑꯩꯗꯤ ꯌꯥꯝꯅ ꯄꯥꯝꯃꯦ ꯑꯗꯨꯅ ꯅꯪ
ꯑꯩꯁꯨ ꯄꯥꯝꯃꯦꯗ ꯑꯗꯨꯒꯨꯝꯕꯁꯦ ꯑꯩꯁꯨ ꯄꯥꯝꯃꯦ ꯑꯗꯣ ꯅꯪꯒꯤ ꯐꯦꯚꯣꯔꯥꯏꯠ ꯃꯨꯚꯁꯤ ꯂꯩꯕ꯭ꯔꯣ
ꯐꯦꯚ꯭ꯔꯥꯏꯠ ꯃꯨꯚꯤ ꯍꯧꯖꯤꯛꯀꯥꯟꯁꯦ ꯃꯨꯚꯤꯗꯤ ꯌꯥꯝꯅ ꯌꯦꯡꯗꯦꯀꯣ
ꯎꯝ ꯍꯝ ꯎꯝ
ꯁꯤꯔꯤꯁꯇ ꯌꯥꯝꯅ ꯆꯠꯂꯒ ꯂꯩꯌ‌ꯦ ꯑꯗꯨ ꯈꯪꯗꯦꯗ ꯑꯗꯨꯝ ꯇꯥꯏꯝ ꯄꯥꯁ ꯇꯧꯕꯅꯤ ꯃꯨ ꯁꯤꯔꯤꯁꯁꯨꯨ ꯌꯦꯡꯕ ꯌꯥꯝꯃꯟꯕꯒꯤ ꯃꯤꯡꯁꯨ ꯑꯗꯨꯝ ꯐꯪꯗꯦ ꯀꯥꯎꯊꯣꯛꯄꯗꯣ
ꯃꯨꯚꯤꯁ ꯌꯦꯡꯔꯒ ꯑꯐꯕꯁꯤꯡꯗꯤ ꯀꯥꯎꯕ ꯌꯥꯗ꯭ꯔꯦꯅꯦ ꯅꯤꯡꯁꯤꯜꯂꯒ ꯗꯦꯔꯤꯗ ꯏꯒꯗꯕꯅꯦ
ꯑꯣ ꯍꯣꯏ ꯗꯥꯏꯔꯤ ꯃꯦꯟꯇꯦꯟ ꯇꯧꯗꯕꯗꯣ ꯑꯗꯨꯒꯤ ꯄ꯭ꯔꯣꯕ꯭ꯂꯦꯝꯗꯣ ꯂꯩ ꯇꯥꯎꯕ ꯍꯥꯎꯕ ꯇꯥꯔꯦ
ꯑꯗꯨꯅ ꯆꯦꯟꯖ ꯇꯧꯔꯛꯑꯣ
ꯎꯝ ꯑꯗꯨ ꯅꯪꯁꯨ ꯇꯃꯦꯡꯂꯣꯡꯗꯅꯤ ꯍꯥꯏꯕꯗꯣ ꯑꯗꯨ ꯅꯣꯏꯒꯤ ꯂꯩꯀꯥꯏꯗꯗꯤ ꯑ ꯍꯧꯖꯤꯛꯀꯥꯟꯁꯦ ꯂꯥꯏꯠ ꯂꯥꯛꯇꯕꯒꯤ ꯄꯥꯎꯒꯨꯝꯕ ꯂꯩꯕ꯭ꯔꯥ ꯀꯣ
ꯑꯥꯎ ꯑꯥꯎ ꯌꯥꯝ ꯂꯩꯌꯦ ꯑꯗꯨ ꯍꯥꯏꯅꯤꯡꯉꯥꯏ ꯒ꯭ꯌꯥꯟ ꯇꯥꯗ꯭ꯔꯦ ꯂꯥꯏꯠꯁꯦ
ꯍꯥꯏꯕꯗꯤ ꯍꯧꯖꯤꯛꯀꯥꯟꯁꯦ ꯋꯥꯔꯜ ꯀꯞ ꯃꯇꯝꯗ ꯂꯥꯏꯠꯇꯣ ꯃꯨꯊꯠꯂꯒ ꯂꯩꯕꯁꯦ ꯌꯥꯝ ꯅꯨꯡꯉꯥꯏꯇ꯭ꯔꯦꯕ ꯅꯪꯁꯨ ꯋꯥꯔꯜ ꯀꯞ ꯌꯦꯡꯕ꯭ꯔꯥ ꯌꯦꯡꯗꯕ꯭ꯔꯥ ꯀꯣ ꯑꯩꯈꯣꯏꯗꯤ ꯑꯗꯨꯝ ꯉꯟꯕ ꯇꯥꯏꯃꯤꯡ ꯑꯣꯏꯔꯗꯤꯀꯣ ꯑꯗꯨꯝ ꯌꯦꯡꯉꯦ ꯍꯥꯏꯕ
ꯑꯗꯨꯅꯦ ꯑꯩꯗꯤ ꯑꯩꯗꯤ ꯇꯨꯝꯗ꯭ꯔꯦ ꯕ‌ꯣꯂ ꯌꯦꯡꯕꯅꯀꯣ ꯍꯥꯏꯗꯤ ꯑꯗꯨꯝ ꯃꯦꯠꯁ ꯑꯦꯚ꯭ꯔꯤ ꯃꯦꯠꯁꯦ ꯑꯩꯗꯤ ꯃꯤꯁ ꯇꯧꯗꯦꯕ ꯇꯧꯔꯗꯤ ꯑꯩ ꯆꯥꯕꯁꯨ ꯊꯛꯄꯁꯨ ꯉꯝꯗꯕꯀꯣ ꯑꯗꯨ ꯒꯤ ꯃꯦꯠꯁꯦ ꯑꯗꯨꯝ ꯌꯦꯔꯒ ꯂꯩꯕꯅꯦ ꯑꯗꯣ ꯂꯥꯏꯠꯁꯨ ꯂꯥꯏꯠꯁꯦ ꯂꯥꯛꯇꯕꯅꯤꯅꯀꯣ ꯑꯩ ꯑꯗ ꯑꯩꯒꯤ ꯕꯤꯖꯤꯅꯦꯁ ꯈꯔ ꯅꯨꯡꯉꯥꯏꯕ ꯑꯗꯨꯒꯤ ꯑꯩ ꯁꯣꯂꯔꯁꯨ ꯑꯗꯨꯒ ꯖꯦꯅꯦꯔꯦꯇꯔꯁꯨ ꯑꯩ ꯂꯩꯔꯒ ꯍꯧꯖꯤꯛ ꯌꯨꯝꯗ ꯊꯝꯕꯅꯦ ꯑꯗꯣ ꯑꯁ ꯑꯩꯒꯤ ꯐꯦꯃꯤꯂꯤꯁꯤꯡꯁꯨ ꯌꯥꯝ ꯏꯟꯇꯔꯦꯁ ꯂꯩꯕꯀꯣ ꯕꯣꯜ ꯌꯦꯡꯕꯁꯦ ꯑꯗꯨꯒꯤ ꯃꯣꯏꯁꯨ ꯑꯗꯨꯝ ꯌꯦꯡꯔꯒ ꯑꯆꯥꯄꯣꯠꯁꯤꯡ ꯑꯗꯨꯝ ꯆꯥꯔꯒ ꯌꯦꯡꯕꯁꯦ ꯌꯥꯝ ꯅꯨꯡꯉꯥꯏꯕꯀꯣ ꯑꯩꯒꯤ ꯐ꯭ꯔꯦꯟꯁꯤꯡꯁꯨ ꯑꯗꯨꯝ ꯂꯥꯛꯑꯒ ꯑꯁ ꯕ‌ꯣꯂ ꯌꯦꯡꯕꯁꯦ ꯑꯁ ꯃꯤ ꯌꯥꯝꯕꯅꯤꯅꯀꯣ ꯃꯣꯏꯁꯨ ꯇꯨꯝꯗ꯭ꯔꯦꯕ
ꯑꯣ ꯃꯦꯠꯁꯇꯣ ꯃꯤꯁ ꯇꯧꯗꯕ ꯃꯥꯜꯂꯦ ꯅꯣꯏꯀꯣ ꯂꯣꯏꯔꯦ ꯑꯩꯈꯣꯏꯗꯤ ꯃꯤꯁ ꯇꯧꯕꯁꯨ ꯌꯥꯝ ꯂꯩꯕꯅꯤ
ꯎꯝ ꯃꯤꯁ ꯄꯤꯕ ꯋꯥꯔ ꯀꯞꯁꯦ ꯐꯣꯔ ꯑ ꯆꯍꯤ ꯃꯔꯤ ꯉꯥꯏꯕꯁꯦ ꯌꯥꯝ ꯆꯍꯤ ꯃꯔꯤ ꯉꯥꯏꯒꯗꯕꯅꯤꯅꯀꯣ ꯑꯃꯨꯛꯀ ꯑꯗꯨꯒꯤ ꯂꯥꯛꯄ ꯂꯥꯛꯄ ꯆꯍꯤꯗꯗꯤ ꯐꯖꯅ ꯌꯦꯡꯗ꯭ꯔꯗꯤ ꯌꯥꯗꯦꯕꯀꯣ ꯑꯩꯗꯤ ꯐꯨꯠꯕꯣꯜꯒꯤ ꯐꯦꯟꯁ ꯑꯣꯏꯕꯅꯤꯅꯀꯣ
ꯑꯗꯨ ꯀꯅꯥ ꯀꯅꯥꯅꯣ ꯅꯪꯒꯤ ꯇꯤꯝꯗꯣ ꯅꯪꯒꯤ ꯀꯅꯥꯕꯨ ꯀꯅꯥ ꯀꯟꯇ꯭ꯔꯤꯕꯨ ꯁꯞꯄꯣꯔꯠ ꯇꯧꯕ꯭ꯔꯥꯅꯣ
ꯑꯩ ꯑꯩꯗꯤ ꯇꯤꯝ ꯇꯤꯝ ꯁꯞꯄꯣꯔꯠ ꯇꯧꯕꯁꯦ ꯌꯥꯝꯌꯥꯝ ꯂꯩꯔꯤꯗ ꯑꯃ ꯑꯅꯤ ꯈꯛꯇꯪ ꯅꯠꯇꯦ ꯌꯥꯝ ꯂꯩꯕꯅꯦ
ꯑꯁ ꯌꯥꯝ ꯂꯩꯔꯗꯤ ꯀꯃꯥꯏ
ꯐ꯭ꯔꯥꯟꯁ ꯀꯣ ꯐ꯭ꯔꯥꯟꯁꯁꯨ ꯌꯥꯝ ꯀꯟꯕꯅꯦ ꯐ꯭ꯔꯥꯟꯁ ꯅꯣꯔꯋꯦ ꯄꯣꯔꯇꯨꯒꯥꯜ ꯄꯣꯔꯇꯨꯒꯥꯜꯗꯤ ꯑꯩ ꯌꯥꯝ ꯐꯖꯗ꯭ꯔꯦ ꯑꯗꯨ ꯑꯣꯏꯔꯁꯨ
ꯁ ꯑꯩꯁꯨ ꯄꯣꯇꯨꯒꯜꯅꯤ ꯑꯩꯁꯨ ꯄꯣꯨ ꯑꯣ ꯑꯣ ꯑꯣ ꯑꯣ ꯄꯣꯔꯇꯨꯒꯥꯜꯅꯤ ꯑꯗꯨ ꯊꯥꯖꯗꯦ ꯑꯩꯁꯨ ꯐꯖꯅ ꯍꯥꯏꯕꯗꯤ ꯍꯟꯗ꯭ꯔꯦꯠ ꯄꯥꯔꯁꯦꯟꯁꯨ ꯍꯟꯗ꯭ꯔꯦꯠ ꯄꯥꯔꯁꯦꯟꯗꯣ ꯈꯔꯖ ꯊꯥꯖꯕ ꯋꯥꯠꯂꯦ ꯑꯗꯨꯗ ꯈꯪꯗ꯭ꯔꯦ ꯍꯥꯏꯕꯗꯤ ꯃꯣꯏꯒꯤ ꯇꯤꯝꯗꯣ ꯔꯣꯅꯥꯜꯗꯣ ꯌꯥꯎꯕꯒꯤꯅꯦꯕ ꯑꯇꯣꯞꯄꯁꯤꯡꯗꯤ ꯈꯪꯗꯦ ꯇꯤꯝꯒꯤ ꯇꯃꯤꯅꯗꯣ
ꯔꯣꯅꯥꯜꯗꯣ ꯌꯧꯔꯁꯨ ꯌꯧꯗ꯭ꯔꯁꯨ ꯃꯣꯏꯒꯤ ꯇꯤꯝ ꯃꯦꯠꯁꯤꯡ ꯁꯨ ꯌꯥꯝ
ꯈꯪ ꯗꯦꯗ ꯑꯩꯗꯤ ꯁꯦꯇꯤꯁꯐꯦꯛꯁꯟ ꯂꯦꯚꯦꯜꯗꯣ ꯎ ꯍꯟꯗ꯭ꯔꯦꯠ ꯄꯥꯔꯁꯦꯟ ꯑ ꯇꯧꯗꯦ ꯌꯦꯡꯕ ꯀꯥꯟꯗ
ꯌꯥꯝ ꯍꯧꯖꯤꯛ ꯍꯧꯖꯤꯛ ꯁꯅꯔꯒ ꯑꯅꯧꯕ ꯄ꯭ꯂꯦꯌꯔꯁꯤꯡꯁꯤꯁꯨ ꯌꯥꯝ ꯀꯟꯗ ꯑꯅꯤꯕ ꯑꯗꯣ ꯔꯣꯅꯥꯜꯗꯣꯁꯦ ꯌꯥꯝ ꯐꯦꯟꯁ ꯌꯥꯝꯕꯅꯤꯅꯀꯣ ꯃꯥꯁꯦ ꯈꯔ ꯈꯔꯗꯤ ꯂꯩꯕꯀꯣ ꯃꯥꯒꯤ ꯃꯥ
ꯈꯪꯗꯦ ꯑꯩꯗꯤ ꯍꯧꯖꯤꯛꯀꯥꯟꯗꯤ ꯗꯤꯁ ꯇꯥꯏꯝꯗꯤ ꯎ ꯑꯩꯒꯤ ꯐꯥꯏꯅꯦꯜ ꯁꯞꯄꯣꯔꯠ ꯑꯣꯏꯅꯤꯉꯥꯏꯗꯤ ꯌꯨ ꯑꯦꯁ ꯌꯨ ꯑꯦꯁ ꯕꯨꯅꯤ ꯑꯩꯅ ꯍꯣꯞ ꯇꯧꯕꯗꯣ ꯀ ꯄꯨꯕ ꯄꯥꯝꯕꯗꯣ
ꯐꯔꯦ ꯐꯔꯦ ꯑꯗꯨꯗꯤ ꯑꯗꯨꯗꯤ ꯕꯦ ꯇꯧꯔꯁꯤꯀ ꯑꯣꯏꯕꯅꯤ ꯌꯨ ꯑꯦꯁ ꯀꯥꯔꯗꯤ ꯂꯤꯁꯤꯡ ꯂꯤꯁꯤꯡ ꯆꯥꯝꯃ ꯂꯤꯁꯤꯡ ꯆꯥꯝꯃ ꯅꯪ ꯄꯤꯒꯗꯕ
ꯑꯣꯀꯦ ꯅꯪꯗꯤ ꯅꯪ ꯀꯅꯥ ꯑꯗꯨꯗꯤ ꯅꯪꯅ ꯄꯣꯔꯇꯨꯒꯜ
ꯌꯨ ꯑꯦꯁ ꯑꯦꯒ ꯀꯅꯥ ꯁꯥꯟꯅꯒꯗꯕ꯭ꯔꯣ
ꯑꯗꯨ ꯈꯪꯗ꯭ꯔꯦꯅꯦ
ꯑꯦ ꯌꯨ ꯑꯦꯁ ꯑꯦꯒꯤ ꯑꯣꯄꯣꯅꯦꯟꯗꯣ ꯑꯩ ꯁꯞꯄꯣꯔꯠ ꯇꯧꯔꯒꯦ ꯑꯗꯨꯗꯤꯀꯣ
ꯑꯣ ꯍꯣ ꯥꯏ ꯐꯚꯥꯏ
ꯌꯦꯡꯉꯤꯁꯦ
ꯌꯦꯡꯕ ꯇꯥꯔꯦ ꯑꯗꯨꯗꯤ
ꯉꯁꯤ ꯐꯨ ꯉꯁꯤꯁꯨ ꯌꯦꯡꯒꯗ꯭ꯔꯣ ꯅꯣꯏꯗꯤ
ꯍꯣꯏꯅꯦ ꯌꯦꯡꯒꯅꯤ ꯁꯣꯏꯗ꯭ꯔꯦ
ꯎꯝ ꯉꯁꯤꯗꯤ ꯄꯣꯔꯇꯨꯒꯥꯜꯒ ꯏꯁꯄꯦꯟ ꯇꯧꯧꯕꯅꯤꯅꯦ
ꯍꯣꯏ ꯑꯗꯨ ꯑꯗꯨꯁꯨ ꯑꯩ ꯑꯩ ꯏꯁꯄꯦꯟꯅꯤ ꯁꯄꯦꯟ ꯁꯄꯦꯦꯟꯕꯨ ꯇꯧꯦ ꯍꯥꯏꯗꯤ ꯄꯣꯣꯔꯇꯨꯒꯜꯁꯨ ꯄꯣꯔꯇꯨꯒꯥꯜꯁꯨꯅꯤ ꯑꯗꯨ ꯑꯣꯏꯔꯁꯨ ꯏꯁꯄꯦꯟꯁꯨ ꯁꯞꯄꯣꯔꯠ ꯇꯧꯋꯦ ꯑꯗꯨ ꯑꯅꯤ ꯇꯧꯔꯗꯤ ꯏꯁꯄ ꯆꯠꯂꯅꯤ ꯍꯥꯏꯗꯤ ꯍꯥꯏꯕꯗꯤ ꯄꯣꯔꯇꯨꯒꯥꯜꯗꯗꯤ ꯔꯣꯅꯥꯜꯗꯣ ꯈꯛꯇꯅꯦꯕ
ꯉꯁꯤ ꯅꯨꯡꯗꯥꯡꯁꯨ ꯑꯩꯅ ꯄꯣꯔꯇꯨꯒꯣꯜ ꯇꯧꯒꯅꯤ ꯅꯍꯪ ꯏꯁꯄꯦꯟ ꯇꯧꯔ ꯑꯗꯨꯗꯤ
ꯍꯣꯏ ꯑꯗꯨꯗꯤꯁ ꯇꯥꯏꯝꯗꯤ ꯕꯦꯠ ꯇꯧꯔꯣꯏꯁꯤꯦꯀꯣ ꯐꯥꯔꯁ ꯇ꯭ꯔꯦꯂꯔꯅꯤꯅ ꯐꯥꯔꯁ ꯑꯗꯨꯝ ꯌꯦꯡꯁꯩ ꯍꯥꯏꯕ ꯑꯁ ꯇꯧꯅꯤꯡꯗꯦ ꯍꯧꯖꯤꯛꯗꯤ
ꯀꯤꯕ꯭ꯔꯣꯅꯦ ꯅꯪ ꯅꯪꯒꯤ ꯅꯪꯒꯤ ꯇꯤꯝꯕꯨ ꯊꯥꯖꯗꯕ ꯃꯥꯜꯂꯦꯅꯦ ꯅꯪꯁꯦ
ꯅꯠꯇꯦꯍꯦ ꯑꯗꯨꯒꯤ ꯋꯥ ꯅꯠꯇꯦ ꯕꯦꯇꯤꯡ ꯑꯗꯨꯝ ꯐꯪꯗꯧ ꯇꯧꯕ ꯌꯥꯗꯦꯅꯦ ꯖꯁ ꯏꯁꯇꯥꯔꯇꯤꯡꯗꯒꯤ
ꯍꯣꯏꯅꯦ ꯍꯣꯏꯅꯦ ꯒ꯭ꯌꯥꯟ ꯇꯥꯏꯌꯦ ꯒꯟ ꯇꯥꯏꯦ ꯑꯗꯨꯗꯤ ꯉꯁꯤꯗꯤ ꯑꯗꯨꯝ ꯇ꯭ꯔꯦꯂꯔ ꯑꯣꯏꯅ ꯐꯖꯅ ꯒꯦꯝꯗꯣ ꯏꯟꯖꯣꯏ ꯇꯧꯔꯁꯦ
ꯎꯝ ꯍꯣꯏ
ꯑꯗꯣ ꯃꯤꯁꯇꯤ ꯆꯥꯛ ꯆꯥꯕ ꯂꯣꯏꯔꯕ꯭ꯔꯣ ꯆꯥꯛ ꯊꯣꯡꯕ꯭ꯔꯣ ꯀꯃꯥꯏꯅ ꯇꯧꯔꯤꯕ꯭ꯔꯣ
ꯆꯥꯗ꯭ꯔꯤꯌꯦ ꯊꯣꯡꯡꯂꯒ ꯂꯩꯔꯤꯌꯦꯦ
ꯑꯣ
ꯑꯂꯍꯦ ꯑꯩꯁ ꯑꯩꯈꯣꯏꯗꯤ ꯆꯥꯛꯗꯣ ꯈꯔ ꯊꯦꯡ ꯊꯦꯡꯅ ꯆꯥꯕꯒꯤꯀꯣ ꯑꯗꯨꯝ ꯁꯚꯦꯟ ꯑꯩꯠ ꯑꯌꯥꯝꯕꯗ ꯑꯗꯨꯝ ꯆꯥꯏ ꯍꯥꯏꯕ ꯑꯗꯨꯒꯤ ꯍꯧꯖꯤꯛꯇꯤ ꯍꯧꯖꯤꯛꯇꯤ ꯑꯗꯨꯝ ꯊꯣꯡꯕꯗ ꯕꯤꯖꯤ ꯇꯧꯔꯒ ꯂꯩ ꯀꯌꯦ ꯃꯤꯃꯤꯌꯥꯝ
ꯎꯝ ꯍꯧꯖꯤꯛꯇꯤ ꯋꯥꯔꯜ ꯀꯞ ꯑꯣꯏꯕꯅꯤꯅꯀꯣ ꯊꯦꯡꯅ ꯆꯥꯔꯁꯨ ꯌꯥꯏꯗ
ꯍꯣꯏ
ꯑꯗꯣ ꯆꯥꯛꯇꯤ ꯐꯖꯅ ꯆꯥꯎꯈꯣ ꯆꯥꯛ ꯐꯖꯅ ꯆꯥꯗ꯭ꯔꯗꯤ ꯅꯪ ꯁꯞꯄꯣꯔꯠ ꯇꯧꯕ ꯉꯝꯃꯣꯏꯕꯀꯣ
ꯍꯣꯏ ꯃꯦꯠꯁꯇꯣ ꯑꯁ ꯊꯦꯡ ꯊꯦꯡꯅ ꯂꯥꯛꯄꯅꯤꯅ ꯑꯁ ꯅꯨꯡꯉꯥꯏꯇꯦꯅꯦ
ꯅꯨꯡꯉꯥꯏꯕꯅꯤꯅꯦ ꯇꯨꯡꯗ꯭ꯔꯁꯨ ꯌꯥꯔꯦꯗ ꯍꯧꯖꯤꯛꯀꯥꯟꯗꯤ
ꯑꯁ ꯑꯗꯨ ꯅꯪ ꯅꯪꯗꯤ ꯑꯣꯇꯣꯗ ꯆꯠꯂꯦ ꯍꯥꯏ ꯑꯗꯨ ꯇꯨꯝꯗ꯭ꯔꯒ ꯀꯃꯥꯏꯅ ꯊꯕꯛ ꯇꯧꯕ꯭ꯔꯥ ꯋꯥꯔꯝꯒꯅꯤꯍꯦꯍ
ꯑꯁ ꯅꯨꯡꯉꯥꯏꯕꯅꯦ ꯑꯗꯨꯅ ꯌꯨ ꯊꯛꯄꯒꯤ ꯌꯨ ꯊꯛꯄꯒꯤ ꯍꯥꯏ ꯌꯨꯛ ꯆꯄꯒꯤ ꯃꯍꯥꯎꯗꯨꯣ ꯂꯥꯛꯄꯅꯦ ꯑꯩ ꯑꯣꯇꯣ ꯊꯧꯕꯗꯣ ꯌꯥꯝ ꯑꯩꯒꯤ ꯀꯣꯛꯁꯦ ꯌꯥꯝ ꯀꯩꯅꯣ ꯌꯥꯝ
ꯍꯟꯗ꯭ꯔꯦ
ꯇꯣꯝꯗꯕꯅꯤꯅꯀꯣ ꯍꯥꯏ ꯑꯣꯏꯈ꯭ꯔꯦꯕꯀꯣ ꯑꯗꯨꯒꯤ ꯌꯥꯝ ꯅꯨꯡꯉꯥꯏꯕꯅꯦ ꯊꯧꯕꯁꯨ ꯋꯥꯕꯁꯨ ꯈꯪꯗ꯭ꯔꯦ ꯑꯩꯒꯤ ꯃꯪꯗ ꯑꯗꯨꯝ ꯌꯦꯡꯀꯣ ꯂꯪꯗ ꯀꯔꯤ ꯀꯔꯤ ꯎꯕ꯭ꯔꯥ ꯈꯪꯗꯦ ꯂꯝꯕꯤꯁꯨ ꯎꯗ ꯑꯗꯨ꯭ꯔꯦ ꯑꯗꯨ ꯑꯣꯏꯔꯁꯨ ꯐꯖꯅꯗꯤ ꯊꯧꯕꯀꯣ ꯑꯩꯁꯦ ꯑꯦ
ꯑꯣ ꯑꯣ ꯄꯦꯁꯦꯟꯖꯔꯁꯤꯡꯕꯨ ꯋꯥ ꯉꯥꯡꯕꯗꯤ ꯃꯥꯡꯗꯒꯤ ꯉꯥꯡꯔꯝꯒꯅꯤ
ꯑꯁ ꯄꯦꯁꯦꯟꯖꯔꯕꯨ ꯋꯥ ꯉꯥꯡꯕꯗꯤ ꯉꯥꯡꯗ꯭ꯔꯦ ꯏꯁꯩ ꯁꯛꯄꯅꯤ ꯍꯥꯏꯗꯤ ꯏꯁꯩ ꯁꯛꯔꯒ ꯐꯨꯠꯕꯣꯜꯒꯤ ꯏꯁꯩ ꯁꯛꯄꯅꯦ ꯁꯀꯤꯔꯥꯅ ꯁꯛꯄꯗꯣ ꯑꯗꯨ ꯑꯗꯨ ꯏꯁꯩꯗꯣ ꯑꯩ ꯑꯦꯁ ꯁꯤ ꯇꯥꯕꯣ ꯌꯥꯝ ꯅꯨꯡꯉꯥꯏꯕꯅꯦ ꯍꯥꯏꯗꯤ ꯏꯁꯄꯤꯀꯔ ꯑꯧꯕ ꯒꯤ ꯑꯣꯇꯣꯒꯤ ꯃꯃꯥꯡꯗ ꯍꯥꯞꯂꯒ ꯆꯠꯄꯅꯦ ꯑꯗꯣ ꯑꯁ ꯃꯤꯁꯤꯡꯁꯨ ꯌꯥꯝ ꯌꯦꯡꯉꯒꯈꯣ ꯌꯥꯝ ꯅꯨꯡꯉꯥꯏꯕꯅꯦ ꯑꯗꯨꯒꯤ ꯃꯤ ꯏꯁ ꯐꯦꯁꯦꯟꯖꯔꯁꯨ ꯑꯗꯨ ꯑꯣ ꯄꯥꯝꯕꯀꯣ ꯑꯗꯨꯒꯤ ꯑꯩꯒꯤ ꯑꯣꯇꯣꯗ ꯑꯗꯨꯝ ꯇꯧꯅꯤꯡꯕꯀꯣ
ꯑꯩ ꯇꯜꯂꯦꯗ ꯑꯗꯨꯒꯨꯝꯕ ꯑꯣꯇꯣꯗ ꯐꯝꯅꯤꯡꯗꯦꯗ ꯑ ꯍꯦꯖꯤꯟ ꯔꯣ ꯑꯗꯨ ꯑꯣꯏꯔꯁꯨ
ꯑꯁ ꯑꯩꯗꯤ ꯗꯥꯏ ꯍꯥꯔꯠ ꯐꯦꯟ ꯑꯣꯏꯕꯅꯤꯅ ꯈꯣꯠꯄꯩ ꯂꯩꯇꯦ
ꯑ ꯑꯗꯨꯗꯤ ꯂꯝꯝ ꯍꯦꯟ ꯀ꯭ꯅꯦ
ꯅꯨꯡꯉꯥꯏꯕꯅꯤꯅꯦ
ꯈꯪꯗ꯭ꯔꯤꯗ ꯑꯗꯣ ꯄꯥꯔꯠꯁꯤꯡꯁꯦ ꯍꯧꯖꯤꯛꯀꯥꯟꯒꯤ ꯅꯨꯄꯥꯁꯤꯡꯁꯦ ꯖꯥꯠ ꯖꯥꯠꯅꯤ
ꯅꯨꯄꯤꯅ ꯍꯦꯟꯕꯅꯤꯗ ꯍꯧꯖꯤꯛꯀꯥꯟꯗꯤ ꯅꯦꯃꯥꯔ ꯍꯧꯖꯤꯛ ꯅꯦꯃꯥꯔ ꯄꯣꯛꯈ꯭ꯔꯕꯒꯤ ꯌꯨꯝ ꯆꯠꯄꯒꯤ ꯑꯁ ꯅꯨꯄꯤꯁꯤꯡ ꯃꯣꯏ ꯊꯝꯃꯣꯏ ꯀꯥꯏꯔꯒ ꯃꯣꯏ ꯇꯨꯝꯕ ꯌꯥꯗ꯭ꯔꯦ ꯍꯌꯦꯡ ꯑꯗꯨ
ꯑꯁ ꯍꯧꯖꯤ ꯀꯥꯟꯁꯦ ꯑꯩꯗꯤ ꯅꯦꯃꯥꯔ ꯁꯅꯕꯗꯣ ꯎꯗꯦꯍꯦ ꯑꯗꯨꯝ ꯁꯞꯇꯤꯇ꯭ꯌꯨꯠꯇ ꯂꯩꯕ ꯑꯗꯨ ꯃꯥꯅ ꯁꯥꯟꯅꯕ ꯃꯦꯠꯁ ꯗ ꯑꯩꯅ ꯌꯦꯡꯕ ꯃꯤꯁ ꯇꯧꯕ ꯑꯁ ꯈꯪꯗꯦ
ꯃ ꯄꯦꯅꯥꯜꯇꯤꯗ ꯒꯣꯜ ꯑꯃ ꯕ꯭ꯔꯥꯖꯤꯜꯕꯨ ꯄꯤꯔꯒ ꯆꯠꯈ꯭ꯔꯦꯅꯦ
ꯑꯣ
ꯌꯥꯝ ꯅꯨꯡꯁꯤꯕꯅꯦ ꯑꯗꯨ ꯑꯣꯏꯔꯁꯨ ꯎꯄꯥꯏ ꯂꯩꯇ꯭ꯔꯦ